ꯍꯂꯣ ꯑꯩꯅ ꯅꯠꯇꯦ ꯃꯊꯟ ꯑꯗꯨꯅꯦ
ꯑꯦꯁ ꯑꯩꯉꯣꯟꯗ ꯃꯨꯊꯠꯈ꯭ꯔꯦ ꯃꯨꯊꯠꯄ ꯇꯧꯕꯣꯏꯅꯦ ꯅꯪꯁꯦ
ꯅꯠꯇꯦ ꯃꯊꯟꯇ ꯇꯠ ꯈꯤꯕꯩ ꯑꯥ ꯃꯊꯟꯗ ꯇꯥꯠꯀꯤꯕ ꯑꯗꯨꯅꯅꯤ ꯈꯪꯗꯦꯅꯦ ꯒ꯭ꯌꯥꯟ ꯇꯥꯗꯦ
ꯗꯥ ꯆꯠꯀꯥꯗ꯭ꯔ ꯉꯥꯁꯤ
ꯑꯥ
ꯑꯥ
ꯆꯥꯍꯩꯕꯝ
ꯆꯠꯀꯗ꯭ꯔꯣ ꯉꯥꯁꯤꯕꯣ
ꯆꯠꯂꯣꯢ ꯗꯨꯢꯂꯥ ꯗꯐꯥ
ꯑꯁ ꯌꯥꯗ꯭ꯔꯦ ꯅꯪꯒꯤꯗꯣ
ꯀꯥꯅꯒꯤ ꯃꯈꯣꯟ ꯇꯥꯒꯦ
ꯀꯩ ꯂꯧꯗꯣꯏꯅꯣ ꯍꯪꯉꯤꯗꯣ
ꯎꯝ ꯇꯥꯕ꯭ꯔ ꯑꯗꯨꯁꯨ
ꯇꯥꯌꯦ ꯀꯩꯅꯣ ꯢꯁ ꯍꯧꯖꯤꯛ ꯀꯩꯗꯧꯔꯤꯕ ꯑꯃꯨꯛ ꯀꯣꯟ ꯐꯦꯡ ꯉꯤꯔꯣ
ꯇꯥꯔꯕ꯭ꯔ
ꯑꯦ ꯆꯗ꯭ꯔꯥꯗꯤ ꯑꯍꯥꯍꯥ ꯑꯍꯁ ꯌꯥꯝꯅ
ꯑꯩ ꯀꯩꯩꯅꯣ ꯇꯧꯋꯦꯕ ꯊꯕꯛ ꯆꯤꯜꯂꯦꯕ ꯑꯗꯨꯅꯅꯦ ꯑꯗꯨꯅ ꯅꯨꯡꯗꯥꯡꯗ ꯇꯧꯅ ꯖꯦ ꯍꯥꯢꯔꯤꯗꯣ
ꯑꯁ ꯅꯨꯡꯗꯥꯡꯅꯁꯨ ꯅꯨꯡꯗꯥꯡ ꯗꯁꯨ ꯊꯕꯛ ꯆꯤꯜꯂꯦ ꯀꯩꯅꯣ
ꯍꯨ ꯅꯨꯡꯗꯥꯡꯗꯕꯨ ꯀꯔꯤ ꯊꯕꯛ ꯂꯩꯒꯦꯗ ꯅꯪ
ꯐ꯭ꯔꯤꯗ ꯄꯩꯁꯥ ꯐꯪꯕꯅꯤꯅ ꯊꯕꯛꯇꯣ ꯊꯥꯗꯣꯛ ꯊꯥꯗꯣꯛꯑꯁꯨ ꯌꯥꯏ ꯐ꯭ꯔꯤꯗ ꯄꯩꯁꯥ ꯐꯪꯕꯅꯤꯅ ꯊꯕꯛꯇꯣ ꯇꯧꯗ꯭ꯔꯁꯨ ꯌꯥꯢꯌꯦꯕ
ꯅꯠꯇꯦ ꯃꯤ ꯑꯥ ꯄꯣꯠ ꯂꯩꯅꯤꯉꯥꯏ ꯀꯩꯀꯥ ꯍꯪꯕ ꯑꯗꯨꯒꯤꯅꯤ
ꯎꯝ ꯃꯤꯅꯤꯠ ꯇꯔꯥ ꯈꯛꯇꯕꯨ
ꯎꯝ ꯑꯥꯏꯁꯇꯤꯁꯨ ꯊꯥꯏꯅꯒ ꯃꯥꯟꯅꯗꯦꯗ ꯊꯨꯝꯕ ꯋꯥꯠꯂꯦ ꯍꯦꯍꯦ
ꯍꯥꯍꯥ ꯊꯨꯝ ꯍꯥꯞꯄꯣ ꯑꯗꯨꯗꯤ ꯊꯨꯝꯗꯦ ꯍꯥ ꯑ ꯆꯤꯟꯅꯤ ꯍꯥꯞꯄꯣ ꯑꯗꯨꯗꯤ ꯍꯤꯍꯤꯍꯤ
ꯍꯥꯞꯄꯦ ꯈꯔ ꯑꯗꯨꯁꯨ ꯍꯩꯅꯗꯕ ꯑꯩꯅ ꯑꯗꯨ ꯍꯥꯞꯄꯗꯣ
ꯎꯝ ꯑꯥꯏꯁꯇꯤ ꯁꯦꯝꯃꯤꯔꯣ ꯎꯝ ꯑꯁ ꯑꯗꯨ ꯂꯩꯔꯗꯤꯀꯣ ꯄ꯭ꯔꯦꯁ ꯇꯧꯔꯅꯤ ꯈꯪꯗꯦꯗ ꯑꯦ ꯅꯪ ꯅꯍꯥꯟ ꯀꯩꯅꯣ ꯂꯥꯏꯔꯤꯛ ꯂꯩꯌꯦ ꯍꯥꯏꯕꯗꯣ ꯄꯩꯁꯥ ꯀꯌꯥ ꯆꯪꯒꯦ ꯂꯩꯔꯤꯛ ꯂꯩ ꯍꯥꯏꯕꯗꯣ ꯅꯪꯁꯨ ꯑꯁ ꯒ꯭ꯌꯥꯟ ꯇꯥꯃꯟꯈ꯭ꯔꯦꯗ ꯒ꯭ꯌꯥꯟ ꯇꯥꯃꯟꯈꯤꯗ꯭ꯔꯦꯗ
ꯈꯪꯗꯦ ꯑꯩ
ꯅꯪꯉꯣꯟꯗ ꯀꯣꯜ ꯇꯧꯕ ꯅꯨꯡꯉꯥꯏꯇꯦ ꯅꯪꯁꯦ ꯃꯩ ꯂꯥꯛꯇꯦꯕ ꯃꯩ ꯂꯥꯛꯇꯦꯕ ꯅꯪ ꯃꯩ ꯂꯥꯛꯇꯦꯕ
ꯂꯥꯛꯇꯦ ꯂꯥꯛꯇꯦ ꯇꯁꯦꯡꯅ ꯂꯥꯛꯇꯦ ꯑꯩ ꯈꯪꯗꯦ ꯅꯪ ꯍꯥꯏꯔꯤꯗꯣ ꯍꯧꯖꯤꯛ
ꯅꯪ ꯉꯍꯥꯟ ꯄꯩꯁꯥ ꯈꯨꯜꯂꯤꯗꯨꯗꯤ ꯀꯌꯥ ꯐꯨ ꯈꯨꯟꯕꯅꯣ
ꯑꯩ ꯍꯥꯟ ꯄꯩꯁꯥ ꯈꯨꯟꯕꯗꯨꯔꯣ ꯆꯥꯝꯃꯒ ꯀꯌꯥꯔꯥ ꯌꯥꯡꯈꯩ ꯍꯩ ꯍꯦꯜꯂꯦ
ꯎꯝ ꯑꯗꯨꯅꯦ ꯑꯩꯅ ꯍꯥꯏꯔꯤꯁꯦ ꯅꯪ ꯃꯩ ꯂꯥꯛꯇꯦ ꯍꯥꯏꯔꯤ
ꯑꯥ ꯈꯨꯜꯂ ꯑꯗꯣ ꯍꯟꯗꯛꯀꯤꯗꯤ ꯀꯩꯅꯣ ꯂꯩꯗ꯭ꯔꯤ
ꯑ
ꯂꯩꯅꯤꯡꯉꯥꯏꯁꯨ ꯄ꯭ꯔꯣꯁꯦꯁ ꯍꯧꯗ꯭ꯔꯤ
ꯑꯩꯗꯤ ꯄꯩꯁꯥ ꯈꯨꯜꯂꯝꯅꯤꯅ ꯑꯗꯨꯝ ꯇꯥꯗꯦ ꯍꯧ ꯖꯤꯛꯇꯤ
ꯑꯥꯎ ꯐꯔꯦ ꯗꯨ ꯐ꯭ꯔꯤꯁꯁꯨꯖꯨ ꯀꯣ ꯂꯣꯏ ꯊꯜꯂꯦꯕ ꯁꯤꯖꯦ ꯊꯝꯐꯝ ꯂꯩꯇ꯭ꯔꯦ ꯑꯥꯏꯁ ꯇꯤ ꯁꯦꯝꯃꯒ ꯑꯁꯤꯗ ꯍꯥꯞꯇꯣꯏꯅꯦꯕ
ꯐ꯭ꯔꯤꯁꯇ ꯑꯃꯨꯛ ꯍꯥꯞꯄꯤꯔꯣ
ꯐ꯭ꯔꯤꯁꯇ ꯑꯃꯨꯛ ꯍꯥꯞꯇꯣꯏꯕ ꯏꯁꯤꯡ ꯑ ꯑꯌꯤꯡ ꯑꯌꯤꯡ ꯕꯅꯗꯤ ꯇꯧꯕꯅꯦ ꯑꯗꯨ ꯑꯣꯏꯔꯒꯖꯨ ꯃꯤꯗꯣ ꯁꯨꯗ꯭ꯔꯤꯕ ꯃꯤ ꯃꯔꯤꯒꯤ ꯑꯣꯏꯗꯣꯏꯅꯦꯕ ꯍꯧꯖꯤꯛ ꯑꯍꯨꯝ ꯈꯛꯇꯪ ꯊꯕꯛ ꯁꯨꯕꯗꯣ ꯃꯤ ꯑꯃ ꯋꯥꯜꯂꯦꯕ ꯑꯗꯨꯅ ꯃꯤ ꯄꯨꯂꯞ ꯀꯩꯅꯣ ꯇꯧꯔꯀꯥꯟꯗ ꯄꯤꯔꯒꯦ ꯍꯥꯏꯅ ꯑꯩꯗꯣ
ꯉꯁꯤꯁꯨ ꯊꯕꯛ ꯇꯧꯕ
ꯇꯧꯋꯦ ꯑꯦꯚ꯭ꯔꯤꯗꯦ ꯅꯨꯡꯇꯤꯒꯤꯅꯦ ꯇꯧꯔꯤꯁꯦ
ꯊꯨꯅ ꯂꯣꯏꯁꯟꯕꯅ ꯐꯔꯦꯗ ꯑꯗꯨꯗꯤ
ꯍꯣꯏ ꯍꯣꯏ
ꯑꯗꯨꯗꯤ ꯀꯣꯝꯃꯦꯗꯅ ꯂꯣꯏꯕ ꯀꯥꯟꯗ
ꯑꯗꯨꯅꯤ
ꯔꯨꯝ ꯀꯌꯥ ꯁꯥꯔꯤꯅꯣ ꯅꯣꯏ
ꯑꯃꯈꯛꯇꯪꯅꯦ ꯃꯊꯛꯇ ꯀꯥ ꯑꯃꯈꯛꯇꯪꯅꯤ
ꯆꯦꯛꯅꯔꯣ ꯅꯠ ꯇ꯭ꯔꯒ ꯀꯩ
ꯀꯩ ꯌꯣꯠꯅ ꯌꯣꯠꯅ ꯁꯥꯕ ꯌꯣꯠꯀꯤ ꯌꯨꯝꯅꯤ ꯑꯩꯈꯣꯏꯗꯤ ꯁꯦꯁ
ꯋꯥꯜꯁꯤꯡꯁꯨ
ꯑꯗꯨꯁꯨ ꯍꯣꯏ ꯖꯤꯡꯒꯔꯅ ꯂꯣꯏ ꯀꯩꯅꯣ ꯈꯥꯖꯤꯜꯂꯦ ꯃꯊꯛ ꯃꯈꯥ
ꯃꯈꯥꯗꯅ ꯒꯦꯞ ꯐꯔꯤ ꯊꯝꯕ
ꯁꯤ ꯌꯥꯝ ꯁꯥꯏꯗ
ꯅꯪꯒꯤ ꯈꯣꯟꯗꯣ ꯇꯠꯂꯦ
ꯅꯦꯠ ꯅꯨꯡꯉꯥꯏꯇꯕꯒꯤ ꯑꯣꯏꯔꯝꯒꯅꯤꯌꯦ
ꯎꯝ
ꯍꯧꯖꯤꯛꯇꯤ
ꯍꯧꯖꯤꯛ ꯑꯃꯨꯛ ꯐꯔꯦ
ꯎꯝ ꯅꯦꯠ ꯅꯨꯡꯉꯥꯏꯇꯕꯒꯤꯅꯦ ꯑꯩꯒꯤ ꯅꯦꯠꯇꯣ ꯂꯣꯏꯈ꯭ꯔꯕ ꯉꯔꯥꯡ ꯅꯨꯡꯗꯥꯡꯅ ꯂꯣꯏꯈ꯭ꯔꯦ ꯄꯨꯡ ꯕꯥꯔꯣ ꯍꯦꯜꯂ ꯀꯥꯟꯗ ꯑꯩ
ꯎꯝ
ꯕꯤꯗꯤꯌꯣ ꯀꯂꯤꯞ ꯗꯥꯎꯟꯂꯣꯡ ꯇꯧꯕ ꯑꯗꯨꯒꯤ ꯌꯥꯝ ꯁꯥꯏꯗ ꯑꯁ ꯑꯩꯗꯤ ꯃꯅꯨꯡꯁꯥ ꯆꯥꯅꯤꯡꯉꯦ ꯑꯩꯗꯤ ꯃꯅꯨꯡꯁꯥ ꯆꯥꯅꯤꯡꯉꯦ ꯃꯅꯨꯡꯁꯥ ꯆꯥꯅꯤꯡꯉꯦ
ꯅꯪꯒꯤ ꯑꯩꯒꯤꯗꯤ ꯄꯩꯁꯥ ꯂꯩꯇ꯭ꯔꯤ ꯌꯦ ꯂꯩꯅꯤꯡꯉꯥꯏ
ꯄꯩꯁꯥ ꯆꯪꯉꯀꯥꯟꯗ ꯑꯣꯏꯅ ꯂꯩꯇꯦ ꯑꯗꯨ ꯅꯪꯒꯤꯗꯣ ꯁꯨꯡꯌꯥ ꯌꯥꯗ꯭ꯔꯦꯗ ꯐꯨꯅꯤꯡꯉꯦꯗ
ꯑꯣꯏꯕ꯭ꯔꯥ ꯍꯧꯖꯤꯛ ꯑꯩꯅ ꯐ꯭ꯔꯤꯖ ꯑꯃꯨꯛ ꯍꯥꯡꯗꯣꯛꯄ ꯑꯗꯨꯏꯅꯦ
ꯎꯝ ꯅꯪꯒꯤꯗꯤꯀꯣ ꯅꯪꯒꯤ ꯃꯈꯣꯟꯗꯣ ꯌꯥꯝꯅ ꯀꯜꯂꯦꯕ ꯑꯗꯨꯒꯤ ꯂꯣꯏ ꯇꯥꯏ ꯌꯦꯕ
ꯑꯣ ꯑꯁ ꯑꯗꯨ ꯑꯗꯨ ꯇꯥꯛꯄꯗꯤ ꯑꯩ ꯐꯣꯟꯁꯦ ꯌꯥꯝ ꯐꯕꯖꯥꯠꯅꯤꯅ ꯍꯥꯏꯄ꯭ꯔ ꯁꯦꯁ ꯁꯦꯟꯁꯤꯇꯤꯞ ꯑꯣꯏꯕ
ꯑꯗꯨꯅꯦ
ꯈꯅꯥꯎꯁꯤꯁꯨ ꯌꯥꯗ꯭ꯔꯦ ꯑꯦꯀꯦ ꯉꯥꯛꯇ
ꯑꯩꯅ ꯍꯥꯏꯕꯗꯣ ꯇꯧꯔꯣꯅꯦ ꯃꯅꯥ ꯑꯈꯥꯕꯤꯗꯨꯒ
ꯇꯨꯅꯤꯉꯥꯏꯔꯣ
ꯏꯔꯨꯕꯗꯣ ꯅꯨꯡꯗꯥꯡꯗ ꯑꯣꯏꯅ ꯏꯔꯨꯗꯣꯏꯕ ꯍꯧꯖꯤꯛꯇꯤ ꯏꯔꯨꯕ ꯌꯥꯗ꯭ꯔꯦ ꯊꯕꯛ ꯁꯨꯕꯁꯤꯡꯅ
ꯉꯔꯥꯡ ꯃꯤ ꯊꯕꯛ ꯁꯨꯗ꯭ꯔꯤꯉꯩꯗ ꯅꯪ
ꯑꯗꯨꯗꯁꯨ ꯑꯩ ꯉꯔꯥꯡꯗꯣ ꯏꯁꯥ ꯅꯨꯡꯉꯥꯏꯃꯟꯗꯕ ꯈꯪꯕ꯭ꯔꯥ ꯑ ꯑꯗꯨꯝ ꯇꯨꯝꯊꯣꯛꯑꯦ ꯇꯨꯝꯗꯤ ꯇꯨꯝꯗꯕ ꯑꯗꯨꯝ ꯐꯝꯃꯒ ꯎꯏꯔꯒ ꯂꯩꯕꯗꯣ ꯃꯥꯏ ꯑꯣꯏꯕ ꯇꯨꯝꯒꯦ ꯍꯥꯏꯔꯁꯤ ꯆꯪꯉꯗꯤ ꯑꯃꯨꯛ ꯇꯨꯝꯕ ꯁꯨꯛꯌꯥ ꯌꯥꯔꯣꯏꯕ ꯎꯏꯔꯒ ꯂꯩꯥꯗꯣꯢꯕ
ꯍꯥꯏ ꯍꯥꯏ
ꯎꯝ ꯑꯗꯨꯅ ꯍꯦꯟꯅ ꯅꯨꯡꯉꯥꯏꯌꯦ
ꯑꯁ ꯏꯁꯤꯡ ꯈꯧꯔꯥꯡꯉꯦꯗ ꯑꯩꯗꯤ ꯏꯁꯤꯡ ꯊꯛꯈꯤꯒꯦ
ꯐꯤꯔꯣꯟ ꯁꯨꯅꯤꯡꯉꯥꯏꯁꯨ ꯃꯌꯥꯝ ꯄꯩꯔꯒ ꯂꯩꯔꯦꯁꯦ ꯀꯩꯅꯣ ꯑ ꯀꯩꯅꯣꯗ ꯂꯣꯢ ꯂꯣꯢꯔ ꯀꯥꯟꯗ ꯐꯤꯔꯣꯟ ꯁꯨꯅꯤꯡꯉꯥꯢ ꯌꯥꯝꯃꯟꯗꯅ
ꯑꯩꯈꯣꯏꯗꯁꯨ ꯊꯕꯛ ꯑꯍꯩ ꯇꯧꯕꯒꯤ ꯀꯣ ꯑꯁ ꯃꯈꯣꯟꯗꯤ ꯏ ꯀꯥ ꯄꯩ ꯀꯥ ꯑꯗꯨꯝ ꯇꯧꯔ ꯐꯣꯟ ꯂꯩꯔꯦ
ꯑꯗꯨꯅꯦ ꯁꯥꯔꯤꯀꯥꯟꯁꯤꯗꯀꯣ ꯁꯤꯒꯨꯝꯕ ꯃꯈꯣꯟꯁꯤꯅ ꯍꯦꯟꯅ ꯁꯥꯍꯜꯂꯦ
ꯑꯗꯨꯅꯤ
ꯑꯗꯨꯅꯤ ꯑꯩ ꯁꯛꯇꯨꯒ ꯃꯥꯏꯃꯤꯠꯀꯠꯂꯣꯏ ꯍꯥꯏꯗꯤ ꯂꯣꯛ ꯂꯩꯕꯤꯒꯤ ꯄꯣꯝꯊꯣꯛꯄꯗꯣ ꯃꯥꯏ ꯑꯣꯏꯕ ꯑꯗꯨ ꯃꯤ ꯑꯁꯤꯕ ꯃꯥꯟꯕ ꯂꯤꯞꯁ꯭ꯇꯤꯛ ꯈꯔ ꯇꯩꯕꯅꯦ ꯍꯧꯖꯤꯛ
ꯇꯩꯌꯣ ꯇꯩꯌꯣ ꯇꯩꯒꯗꯕꯅꯤ ꯇꯩꯒꯗꯕꯅꯤ ꯑꯩꯗꯤ ꯑ ꯅꯍꯥꯋꯥꯏꯒ ꯕꯤꯖꯤ ꯃꯆꯥ ꯃꯆꯥ ꯃꯇꯣꯟ ꯃꯇꯣꯟꯗꯣ ꯑꯗꯣ ꯑꯩꯈꯣꯏ ꯕꯣꯕꯣꯛ ꯑꯃꯅ ꯄꯤꯕ
ꯑꯥ
ꯍꯥꯞꯄꯒ ꯊꯥꯎ ꯉꯧꯗꯕꯤꯗ ꯊꯥꯎꯗꯣ ꯍꯥꯟꯅ ꯉꯧꯔꯒ ꯂꯩ ꯂꯩꯔꯒ ꯃꯨꯟꯕ ꯊꯥꯎꯗꯣ ꯑꯗꯨꯝ ꯃꯨꯛ ꯆꯥꯁꯜꯂꯒ ꯀꯣ ꯀꯨꯀꯔꯗ ꯀꯥꯝꯕꯅꯦꯕ ꯑ ꯑꯗꯤ ꯌꯥꯗꯣ ꯀꯨꯀꯔꯗ ꯀꯥꯝꯝꯕꯗꯤ ꯊꯨꯅ ꯃꯨꯜꯂꯦꯗꯅ ꯒ꯭ꯌꯥꯁ ꯍꯟꯗꯛꯁꯦ ꯒ꯭ꯌꯥꯁ ꯇꯥꯡꯕꯅꯤꯅ ꯒ꯭ꯌꯥꯁꯁꯨ ꯂꯩꯔꯦ ꯂꯩꯁꯜꯂꯛꯅꯤ ꯂꯣꯏꯁꯤꯜꯂꯛꯑꯦꯕ
ꯃꯤꯅꯤꯠ ꯇꯔꯥ ꯌꯥꯎ
ꯍꯥꯥ
ꯌꯧꯗꯣꯔꯦꯕ
ꯑꯗꯨꯃꯥꯏꯅ ꯍꯥꯏꯒꯅꯨꯅꯦ ꯅꯪꯁꯨ ꯑꯁ ꯑꯗꯨ ꯁꯤꯒꯨꯝꯕ ꯅꯪ ꯍꯥꯏꯃꯜꯂꯦ ꯅꯪꯁꯨꯣ ꯍꯥꯏꯃꯜꯂꯦ ꯑꯗꯨꯅꯦ ꯑꯗꯨꯒꯤꯅꯦ ꯅꯪ ꯃꯩ ꯂꯥꯛꯇꯦ ꯍꯥꯏꯔꯛꯏꯁꯦ
ꯂꯥꯛꯈ꯭ꯔꯦ ꯑꯩ
ꯎꯝ ꯅꯣꯏꯁꯦ ꯌꯥꯝ ꯀꯟꯅ ꯇꯧꯔꯤꯗ
ꯑꯗꯨꯒꯤꯅꯦ ꯆꯠꯅꯤꯡꯉꯥꯏꯁꯨ ꯃꯐꯝ ꯂꯩꯇ꯭ꯔꯦ ꯃꯊꯛꯇ ꯇꯧꯕꯅꯤꯅ
ꯍꯣꯔꯦꯟ ꯀꯩꯅꯣ ꯈꯔ ꯑꯥ ꯅꯨꯡꯗꯥꯡꯗ ꯑꯃꯨꯛ ꯇꯧꯕꯅ
ꯐꯔꯦ ꯊꯝꯃꯦ ꯑꯗꯨꯗꯤ ꯌꯥꯝ ꯂꯥꯡꯉꯦꯕ ꯑꯗꯨꯅ ꯊꯝ ꯊꯝꯃꯦꯀꯣ ꯎꯝ